ꯍꯜꯂꯣ
ꯝꯝ ꯍꯜꯂꯣ ꯍꯣꯏ ꯇꯥꯏꯌꯦ ꯇꯥꯏꯌꯦ
ꯀꯦꯗꯧꯔꯝ ꯃꯤꯅ‌ꯣ
ꯑꯁ ꯐ꯭ꯔꯤꯗ ꯑꯗꯨꯝ ꯐꯝꯃꯒ ꯂꯩꯕꯅꯤꯗ ꯉꯁꯥꯏ ꯑꯩ ꯍꯥꯏꯕꯗꯣ
ꯍꯥꯥ
ꯑꯦ ꯏꯕꯅꯤ ꯉꯁꯥꯏ ꯀꯣꯜ ꯇꯧꯕ ꯅꯠꯇ꯭ꯔꯣ ꯍꯣꯏ ꯇꯧꯔ‌ꯣ ꯍꯖꯤꯛ ꯃꯥꯡꯇꯣ ꯈꯔ ꯑꯗꯣ ꯑꯩꯅ ꯍꯥꯏꯕꯗꯣ ꯏꯃꯥꯟꯅꯕ ꯑꯃ
ꯑꯥ
ꯃꯥꯒꯤ ꯑꯣꯇꯤ ꯃꯣꯏ ꯑꯣꯇꯤꯒꯤ ꯁꯦꯂꯔꯤꯗꯒꯤꯗꯤ ꯍꯦꯟꯅ ꯆꯥꯎꯕ ꯑꯃ ꯍꯣꯇꯦꯜ ꯍꯣꯇꯦꯜꯗ ꯊꯕꯛ ꯇꯧꯕꯗꯅ
ꯑꯣ ꯇꯤ ꯍꯥꯏꯔꯣ ꯅꯪ ꯍꯥꯏꯁꯦ
ꯍꯣꯏ ꯑꯣꯇꯤ ꯑꯣꯇꯤ ꯑꯣꯇꯁꯤꯌꯥꯟ
ꯑꯣꯇꯤꯁꯤꯟ ꯑꯗꯨꯁꯨ ꯃꯦꯗꯤꯀꯦꯜ ꯂꯥꯏꯟ꯭ꯔꯣ
ꯍꯣꯏ ꯑꯣꯄꯔꯦꯁꯟ ꯊꯦꯇꯔꯗ ꯂꯩꯔꯒ ꯑꯣꯄꯔꯦꯁꯟ ꯇꯧꯕꯗꯒꯤ ꯑꯗꯨꯝ ꯍꯦꯜꯞ ꯇꯧꯕꯗꯣ ꯍꯣꯠꯄ ꯄꯥꯡꯕ
ꯑꯗꯣ ꯃꯥꯒꯤ ꯀꯣꯔꯁꯁꯦ ꯀꯔꯤ ꯀꯣꯔꯁ ꯑꯣꯏ ꯀꯔꯤ ꯀꯣꯔꯁ ꯑꯣꯏꯖꯥꯠꯂꯥ
ꯑꯁ ꯑꯗꯨꯕꯨꯗꯤ ꯈꯪꯗ꯭ꯔꯦꯗ ꯃꯥꯅ ꯑꯣꯇꯤ ꯁꯦꯟ ꯑꯗꯨꯝ ꯍꯥꯏꯔꯒ ꯑꯗꯣ ꯑꯩꯁꯨ ꯌꯥꯝꯅꯗꯤ ꯈꯪꯇꯦꯗ
ꯌꯥꯝ ꯌꯥꯝꯅꯤꯍꯦ ꯅꯪ ꯃꯥ ꯔꯦꯁꯇꯨꯔꯦꯟꯗ ꯀꯩꯅꯣ ꯇꯧꯕ ꯍꯦꯟꯅꯗꯤ ꯑꯗꯨꯒꯤ ꯁꯂꯦꯔꯤꯅꯗꯤ ꯌꯥꯝꯃꯝꯅꯤꯍꯦ ꯐꯖꯅ ꯇꯧꯔꯗꯤ ꯌꯥꯝꯒꯅꯤ ꯑꯗꯨꯅ
ꯑꯣ ꯈꯪꯗꯦꯅ ꯃꯥꯅꯤ ꯌꯥꯝꯅꯤ ꯍꯥꯏꯕꯅꯤ ꯑꯗꯣ ꯃꯥꯒꯤꯗꯣ ꯍꯣꯁꯄꯤ
ꯒꯤ ꯔꯥꯑꯗꯤ ꯃꯥꯅ ꯔꯦꯁꯇꯨꯔꯦꯟꯗ ꯇꯧꯕꯅꯗꯤ ꯂꯨꯄꯥ ꯀꯌꯥ ꯐꯪꯉꯦ ꯍꯥꯏꯕ꯭ꯔꯥ ꯑꯗꯨꯗꯤ
ꯥꯏ ꯁꯤꯛꯁꯇꯤꯟꯒꯨꯝꯕ ꯐꯪꯉꯦ ꯍꯥꯏ ꯍꯦꯛ ꯆꯪꯕꯗ
ꯎꯝ ꯃꯥꯒꯤ ꯀꯩꯅꯣꯗꯨꯅ ꯌꯥꯝꯗꯣꯏꯅꯦ ꯃꯥꯗꯣ ꯇꯥꯟꯕꯒꯤꯔꯅꯤ ꯑꯣꯇꯤꯒꯤꯗꯨꯅ ꯌꯥꯝꯕꯅꯤ ꯑꯗꯨꯒ ꯎꯝ ꯀꯩꯅꯣꯁꯨ ꯑꯣꯏꯒꯅꯦꯕ ꯋꯥꯀꯤꯡ ꯑꯥꯔꯁꯨ ꯌꯥꯝꯔꯣꯏꯕ
ꯑꯣ ꯈꯪꯗꯦ ꯑꯗꯣ ꯍꯣꯁꯄꯤꯇꯥꯜ ꯑꯆꯥꯎꯕꯗꯗꯤ ꯐꯪꯗꯕ ꯃꯥꯜꯂꯦ ꯍꯥꯏꯕꯗꯤ ꯑꯦꯛꯁꯄꯤꯔꯤꯌꯦꯟꯁꯒꯤꯗꯣ ꯁꯇꯤ ꯄꯁꯨ ꯌꯥꯝꯗꯕ ꯃꯥꯜꯂ ꯑꯗꯨꯒꯤ ꯃꯥ ꯇꯟꯕꯁꯨ ꯃꯥꯜꯂꯦ
ꯑꯆꯥ
ꯄꯥꯝꯃꯧꯕꯅꯤꯍꯦ ꯃꯥ ꯆꯍꯤ ꯑꯍꯨꯝ ꯆꯪꯉ ꯇꯝꯃꯒ ꯄꯩꯁꯥꯁꯨ ꯌꯥꯝ ꯆꯪꯈ꯭ꯔꯕꯅꯤ ꯑꯗꯨ ꯇꯝꯕꯗ
ꯑꯆꯥ
ꯎꯝ ꯃꯥ ꯏꯗꯣ ꯑꯄꯥ ꯑꯃꯣ
ꯑꯥ
ꯃꯥꯥꯏꯁꯨ ꯑꯦꯖꯦ ꯈꯪꯗ꯭ꯔꯦ ꯃꯣꯏꯅ ꯑꯣꯠꯇꯤꯖꯕꯣ ꯑꯗꯣ ꯃꯥ ꯔꯦꯁꯇꯨꯔꯦꯟꯗ ꯊꯕꯛ ꯐꯥꯎꯕ ꯍꯦꯟꯅꯗꯤ ꯑꯣ ꯇꯤꯅꯗꯤ ꯌꯥꯝꯒꯅꯤ ꯃꯥꯅ ꯄ꯭ꯔꯦꯁꯔ ꯄꯥꯏꯅꯤꯡꯗꯕ ꯍꯔꯅꯤ
ꯍꯣꯏ ꯑꯗꯨꯒꯨꯝꯕ ꯑꯣꯏꯔꯝꯕꯁꯨ ꯌꯥꯏ ꯈꯪꯖ
ꯑꯄꯥꯛꯄꯨꯗꯤ ꯄ꯭ꯔꯦꯁꯔ ꯑꯣꯏꯒꯅꯤꯕꯀꯣ
ꯍꯣꯏ
ꯍꯥꯏꯗꯤ ꯃꯤꯒꯤ ꯂꯥꯏꯐꯅꯤꯗꯅ ꯑꯩꯈꯣꯏꯅ ꯄꯥꯏꯔꯤꯕꯗꯤ
ꯍꯣꯏ
ꯃꯗꯨꯅ
ꯇꯜꯂꯦꯗ ꯑꯗꯨꯒꯨꯝꯕ ꯇꯧꯍꯟꯉꯥꯏ ꯊꯕꯤ ꯗꯣꯛꯇꯔꯒꯨꯝꯕꯗꯤ ꯄꯥꯝꯃꯤ ꯃꯤ ꯄꯥꯝꯗꯦꯕ ꯑꯩꯗꯤ
ꯗꯣꯛꯇꯔ ꯂꯩꯇ꯭ꯔꯗꯤ ꯅꯪ ꯍꯤꯡꯉꯔꯣꯏꯅꯦ ꯎꯝ ꯑꯩꯗꯤ ꯄꯥꯝꯃꯦ ꯑꯩꯗꯤ ꯄꯥꯝꯃꯦ ꯗꯣꯛꯇꯔꯒꯨꯝꯕ
ꯗꯣꯛꯇꯔꯒꯨꯝꯕ ꯀꯅꯥ ꯀꯅꯥꯒꯨꯝꯕ ꯄꯥꯝꯕꯁ
ꯄꯥꯝꯗꯕ ꯂꯩꯇꯦꯗ
ꯇꯞ ꯇꯔ ꯈꯛꯇ ꯑꯇꯣꯞ
ꯅꯠꯇꯦ ꯂꯣꯏ ꯄꯥꯝꯃꯦꯕ ꯄꯨꯂꯤꯁꯀꯨꯝꯕꯁꯨ ꯍꯥꯏꯗꯤ ꯑꯩꯅ ꯀꯔꯤ ꯍꯥꯏꯁꯤꯔꯥ ꯑꯩꯅ ꯄꯨꯂꯤꯁ ꯏꯁꯇꯦꯁꯟꯗ ꯆꯠꯂꯗꯤ ꯗ꯭ꯔꯦꯁ ꯐꯖꯅ ꯅꯥꯟꯅꯁꯗꯤ ꯑꯗꯨꯝ ꯀꯩ ꯍꯥꯏꯗꯣꯏꯅꯣ ꯃꯒꯨꯟ ꯌꯥꯝ ꯂꯩꯅ ꯎꯑꯦꯕ
ꯍꯣꯏ ꯍꯣꯏ
ꯗꯣꯛꯇꯔ ꯎꯔꯁꯨ ꯃꯒꯨꯟ ꯑꯣꯏꯅ ꯂꯩ ꯑꯗꯨꯒ ꯅꯪ ꯦꯡꯒ ꯃꯥꯆꯜꯂꯁꯨ ꯌꯦꯡꯉꯣ
ꯍꯣꯏ
ꯂꯥꯏ ꯄꯥꯝꯃꯦ ꯑꯩꯗꯤ
ꯍ ꯆ
ꯑꯗꯨ ꯑꯩꯅꯗꯤ ꯗꯣꯛꯇꯔꯗꯤ ꯄꯥꯝꯅꯕ ꯍꯥꯏꯕ ꯇꯥꯔꯦꯗ ꯑꯩ ꯑꯩꯒꯤ ꯑꯣꯏꯅꯗꯤ ꯄꯥꯝꯅꯦ ꯍꯥꯏꯕ ꯇꯥꯔꯦ ꯃꯤ ꯌꯦꯡꯕ ꯈꯣꯠꯄꯗ ꯑꯁ ꯇꯜꯂꯤ
ꯍꯣꯏ ꯍꯪꯒꯣꯏ ꯀꯟꯕꯗꯤ ꯗꯣꯛꯇꯔ ꯑꯣꯏꯕ ꯌꯥꯗꯦꯗ
ꯍꯣꯏ ꯑꯩꯗꯤ ꯍꯪꯑꯣꯣꯏꯒꯟꯕꯅꯤꯅ ꯃꯤ ꯏ ꯇꯥꯕꯒꯨꯝꯕ ꯑꯣ ꯌꯦꯡꯕꯗꯣ ꯌꯥꯝ ꯀꯤꯌ ꯍꯥꯏꯕ ꯇꯥꯔꯦ ꯑꯦꯛꯁꯤꯗꯦꯟꯒꯨꯝꯕ ꯇꯧꯔ ꯑꯁ ꯌꯥꯝ ꯀꯤꯌꯦ ꯊꯣꯡꯕꯗ
ꯑꯩꯈꯣꯏꯗ ꯍꯧꯖꯤꯛ ꯍꯪꯒꯣꯏꯕ ꯍꯥꯏꯕꯁꯦ ꯄꯥꯛ ꯌꯥꯝꯗ꯭ꯔꯦ
ꯎ
ꯍꯪ ꯀꯣꯏꯕ ꯄꯣꯠꯁꯤꯀꯣ
ꯎꯝ
ꯑꯗꯨ ꯑꯗꯨꯝ ꯀꯩꯅꯣ ꯇꯧꯔꯛꯑꯕꯅꯤꯅ
ꯍꯣꯏ ꯑꯗꯨ ꯃꯣꯏ ꯌꯦꯡꯅꯤꯡꯉꯥꯏ ꯇꯜꯂꯦ
ꯅꯪꯗꯤ ꯀꯔꯤ ꯇꯧꯒꯦ ꯈꯟꯕ ꯑꯗꯨꯗꯤ
ꯑ ꯈꯟꯗꯦꯅꯦ ꯑꯩꯁꯦ ꯀꯩ ꯇꯧꯁꯤꯔꯛꯀꯅꯤ
ꯅꯪ ꯍꯧꯖꯤꯛ ꯀꯣꯂꯦꯖ ꯆꯠꯄ꯭ꯔꯥ ꯀꯣꯆꯤꯡꯗꯨꯃ ꯆꯠꯄ꯭ꯔꯥ
ꯀꯣꯂꯦꯖ ꯆꯠꯄꯅꯦ ꯇ꯭ꯔꯦꯅꯤꯡ ꯑꯣꯏꯅ ꯆꯠꯂ
ꯀꯔꯤ
ꯇ ꯀꯣꯂꯦꯖꯁꯨ ꯅꯠꯇ꯭ꯔꯦꯗ ꯇ꯭ꯔꯦꯅꯤꯡꯅꯤꯗ ꯑꯗꯨ ꯑꯣꯏꯔꯁꯨ ꯀꯣꯂꯦꯖꯀ ꯆꯞ ꯃꯥꯟꯅꯏꯦ ꯐꯣꯔ ꯏꯌꯥꯔꯁꯅꯤꯕ ꯑꯣꯏꯅ ꯇꯧꯔꯤꯁꯨ
ꯑꯣ ꯀꯔꯤ ꯇ꯭ꯔꯦꯟꯅꯤꯡ ꯅꯣꯕꯥ
ꯑꯦ ꯕꯤ ꯇꯦꯛ ꯇꯝꯕ ꯍꯥꯏꯅ
ꯑꯠꯆꯥ ꯅꯣꯏꯗꯤ ꯁꯤꯂꯥꯔꯤ ꯆꯥꯎꯒꯅꯤꯅꯦ
ꯑꯁ ꯈꯪꯗꯦ ꯑꯗꯨꯒ ꯇꯧꯔꯒ ꯊꯕꯛ ꯈꯪꯒꯅꯤ ꯍꯥꯏꯕ ꯍꯟꯗ꯭ꯔꯦꯠ ꯄꯥꯔꯁꯦꯟ ꯋꯥꯔꯟꯇꯤ ꯄꯤꯕ ꯉꯝꯗꯦꯗꯅ
ꯎꯝ ꯍꯣꯏ ꯑꯣꯏꯗꯤ ꯑꯣꯏ ꯃꯅꯤꯄꯨꯔꯗ ꯇꯝꯕ꯭ꯔꯥ
ꯍꯣꯏ
ꯑꯩꯈꯣꯏ ꯀꯥꯖꯤꯟ ꯑꯃ ꯑꯩꯈꯣꯏ ꯀꯥꯖꯤꯟ ꯑꯃꯗꯤ ꯃꯥꯗꯤ ꯇꯎ ꯌꯥꯝ ꯌꯥꯏꯌꯦ ꯈꯪꯕ꯭ꯔꯥ
ꯍꯥ
ꯅꯣꯏꯒꯤ ꯑꯗꯨꯗꯣ ꯀ꯭ꯂꯥꯁ ꯇꯦꯟ ꯂꯣꯏꯔꯕꯁꯨ ꯂꯩꯀꯣ ꯀ꯭ꯂꯥꯁ ꯇꯦꯟ ꯂꯣꯏꯔꯒ ꯇꯥꯟꯕꯁꯨ ꯂꯩꯀꯣ
ꯑꯗꯨꯕꯨꯗꯤ ꯗꯗꯤꯕ꯭ꯂꯣꯃꯥꯅꯦ ꯑꯗꯨꯗꯣ ꯍꯣꯏ ꯀ꯭ꯂꯥꯁ ꯇꯦꯟ ꯂꯣꯏꯔꯒ ꯆꯪꯕ ꯌꯥꯔꯦ ꯗꯤꯕ꯭ꯂꯣꯃꯥꯗꯤ
ꯎꯝ ꯑꯗꯨꯗꯣ
ꯎꯝ
ꯃꯥꯗꯤ ꯃꯄꯥꯟ ꯔꯣꯝꯗ ꯄꯥꯔꯠ ꯇꯥꯏꯝ ꯖꯣꯕ ꯇꯧꯔ ꯂꯩꯕꯅꯦꯕ
ꯑꯥ
ꯄꯥꯔꯠ ꯇꯥꯏꯝ ꯖꯣꯕ ꯇꯧꯔꯒ ꯃꯥꯁꯦ ꯃꯁꯥ ꯃꯇꯨꯞꯅ ꯔꯤꯂꯥꯏꯁ ꯇꯧꯋꯦꯕ ꯑꯩ ꯑꯁꯤ ꯊꯕꯛꯅꯦ ꯑꯩ ꯄꯨꯟꯁꯤꯗ ꯑꯣꯏꯔꯦ ꯈꯪꯉꯦꯕ ꯃꯥꯅꯦ
ꯍ
ꯑꯗꯨꯒ ꯍꯜꯂꯛꯑꯒ ꯑꯗꯨ ꯗꯤꯄ꯭ꯂꯣꯃꯥꯗꯣ ꯇꯝꯕ ꯇꯝꯕ ꯍꯦꯛ ꯂꯣꯏꯔꯒꯅꯦ ꯇꯧ ꯌꯥꯕ ꯆꯥꯡꯁꯤꯅꯤ ꯒꯣꯔꯃꯦꯟ ꯁꯥꯔꯚꯤꯁꯁꯨ ꯀꯥꯎꯊꯣꯛꯑꯕ
ꯑꯥ
ꯍꯦꯛ ꯇꯝꯕ ꯂꯣꯏꯕ ꯆꯍꯤꯗ ꯗꯥꯎ ꯌꯥꯕꯒꯤ
ꯑꯥ
ꯀꯣꯟꯇ꯭ꯔꯦꯛꯇ ꯍꯦꯛ ꯀꯧꯊꯣꯛꯑꯦ ꯆꯥꯡꯈ꯭ꯔꯦ ꯃꯥ ꯍꯧꯖꯤꯛ ꯑꯗꯨꯝ ꯁꯤꯂꯔꯨ ꯌꯥꯝꯗꯁꯨ ꯑꯦꯛꯇꯤꯡ ꯑꯃ ꯆꯥꯔ ꯂꯩꯔꯦ ꯔꯤꯒꯨꯂꯔ ꯇꯥꯅꯕ ꯑꯃ ꯇꯥꯕꯒꯤ ꯅꯥꯏꯟꯇꯤ ꯄꯥꯔꯁꯦꯟ ꯂꯩꯈ꯭ꯔꯕ ꯃꯥꯜꯂꯦꯕ
ꯍꯣꯏ ꯍꯣꯏ ꯂꯩꯔꯦꯅꯦ ꯃꯣꯏ ꯀꯣꯟꯇ꯭ꯔꯦꯛꯇ ꯍꯣꯏ
ꯂꯥꯏ ꯍꯥꯏ ꯍꯥꯏꯁꯦ ꯊꯕꯣ ꯍꯥꯏꯗꯤ ꯌꯦꯉꯣ ꯃꯥꯁꯦ ꯃꯄꯥꯟꯗ ꯂꯩꯕ ꯀꯥꯟꯗ ꯈꯔ ꯍꯧꯥꯎꯁꯤꯅꯥꯈ꯭ꯔꯦꯕꯀꯣ
ꯍ
ꯉꯧꯁꯤꯟꯅꯔꯁꯨ ꯒ꯭ꯌꯥꯟ ꯇꯥꯔꯛꯄꯅꯦꯕ ꯃꯥꯁꯦ ꯑꯩ ꯑ ꯑꯗꯨ ꯑꯗꯥ ꯇꯧꯗꯨꯅ ꯍꯌꯦꯡ ꯀꯣꯟꯅꯗꯤ ꯂꯩꯇꯦ ꯍꯥꯏꯔꯒ ꯃꯁꯥꯅ ꯔꯤꯂꯥꯏꯁ ꯇꯧꯔꯒ ꯑꯩ ꯎꯝ ꯑꯆꯧꯕ ꯅꯣꯏꯒꯨꯝꯕ ꯀꯣꯔꯁ ꯑꯋꯥꯡꯕꯗꯤ ꯇꯝꯃꯔꯣꯏ ꯁꯤꯒꯨꯝꯕ ꯃꯆꯥꯋꯥꯣ ꯇꯝꯃꯦꯩꯅꯅ ꯇꯝꯕꯅꯦꯕ ꯃꯥꯅ
ꯍꯣꯢ ꯍꯣꯢ
ꯑꯗꯨꯒ ꯏꯁꯣꯔꯅ ꯑꯗꯨꯝ ꯆꯟꯕ ꯃꯥꯜꯂꯦ ꯃꯥꯅꯦ ꯑꯗꯨꯝ ꯊꯕꯛ
ꯌꯥꯔꯦ ꯍꯣꯏ ꯂꯥꯏ ꯂꯥꯏꯕꯨ ꯂꯩꯔꯗꯤꯀꯣ ꯈꯣꯏꯁꯨ ꯂꯣꯏꯔꯗꯤ ꯑꯗꯨꯝ ꯗꯥꯏꯔꯦꯛ ꯇꯧꯗꯤ ꯇꯧꯕꯗꯤ ꯌꯥꯏ
ꯑꯗꯨ ꯗꯥꯎꯅꯦ ꯁꯤꯁꯨ ꯁꯨ ꯃꯤ ꯂꯤꯁꯤꯡ ꯂꯤꯁꯤꯡ ꯇꯝꯕꯅꯤꯅ
ꯎꯝ ꯍꯣꯏ ꯑꯩꯈꯣꯏ ꯔꯤꯂꯦꯇꯤꯞ ꯁꯤꯒꯨꯝꯕ ꯑꯁꯪ ꯑꯆꯧꯕꯒꯨꯝꯕ ꯂꯩꯔꯗꯤꯀꯣ ꯑꯗꯨꯝ ꯔꯤꯒꯨꯂꯔ ꯅꯠꯇ꯭ꯔꯁꯨ ꯍꯣꯏ ꯀꯨꯟꯇꯔꯦꯠꯒꯤ ꯑꯗꯨꯝ ꯇꯧꯕ ꯌꯥꯏ ꯍꯣꯢ ꯈꯪꯗꯦ ꯑꯩꯕꯨꯁꯨ ꯇꯧꯅꯤꯡꯉꯥꯏꯗꯤ ꯂꯩꯕꯨꯗꯤ ꯂꯩ ꯑꯗꯨ ꯄꯥꯁ ꯇꯧꯕ ꯄꯥꯁ ꯇꯧꯕꯁꯦ ꯈꯤꯇꯪ ꯂꯨꯕ ꯍꯥꯏꯕ ꯇꯥꯔꯦ ꯍꯧꯖꯤꯛ ꯑꯩ ꯕꯦꯛ ꯂꯩꯔꯤꯕꯗꯨ
ꯀꯦꯝ ꯀꯦꯝ ꯇꯧꯔꯣꯏ ꯄꯥꯎ
ꯍꯣꯏ
ꯐꯖꯅ ꯄꯥꯎꯑꯣ ꯑꯗꯨꯗꯤ ꯑꯗꯨꯝ ꯄꯥꯁ ꯇꯧꯒꯅꯤ
ꯍ ꯃꯣꯏ ꯑꯩ ꯍꯧꯖꯤꯛ ꯕꯦꯦꯛ ꯂꯩꯔꯤꯁꯦ ꯑꯍꯨꯝꯒꯨꯝ ꯂꯩ
ꯑꯠꯆꯥ ꯅꯪ ꯍꯟꯗꯛ ꯏꯌꯥꯔꯁ ꯀꯌꯥꯒꯤꯅꯣ
ꯑꯩ ꯊꯥꯔꯠ ꯏꯌꯥꯔ ꯀꯥꯗꯨꯢꯅꯦ ꯍꯟꯗꯛ
ꯑꯆꯥ ꯑꯆꯥ ꯑꯗꯨꯁꯨ ꯌꯥꯝ ꯍꯥꯏꯗꯤ ꯄ꯭ꯔꯣꯐꯦꯁꯅꯦꯜ ꯀꯣꯔꯁ ꯑꯃ ꯆꯠꯊꯕ ꯍꯥꯏꯕꯁꯦ ꯂꯥꯏꯗꯕꯅꯤꯅꯦ ꯑ ꯅꯪꯁꯨ ꯈꯔ ꯍꯣꯠꯅꯔꯣ
ꯍꯣꯏ
ꯇꯥꯝꯕ ꯂꯣꯏꯔꯒ ꯑꯗꯨꯝ ꯕꯦꯦꯛꯅꯦꯁꯤꯅꯁꯨ ꯕꯤꯠ ꯂꯩꯔꯛꯑꯣꯏꯕ ꯑꯗꯨꯅ ꯅꯣꯏꯁꯨ ꯕꯦꯛ ꯆꯠꯂꯁꯨ ꯆꯥꯟꯁ ꯄꯤꯔꯝꯅꯤꯅ
ꯍꯣꯏ ꯆꯥꯟꯁ ꯄꯤꯌꯦ ꯍꯟꯗꯛ ꯑꯩ ꯊꯥꯗꯣꯏꯅꯦ ꯍꯥ
ꯑꯅꯤꯔꯛ ꯊꯥꯕ ꯅꯠꯇ꯭ꯔꯣ
ꯍꯣꯏ ꯑꯅꯤꯔꯛꯅꯤ
ꯑꯗꯨꯅꯦꯕ ꯑꯗꯨꯗ ꯀꯥ ꯊꯣꯛꯍꯧꯒꯦ ꯍꯥꯏꯗꯤ ꯅꯪꯁꯨ ꯈꯔ ꯍꯣꯠꯅꯒꯦ ꯍꯥꯏꯗꯤ
ꯄꯥꯎꯋꯣ ꯄꯥꯎꯋꯣ ꯇꯥꯡꯒꯅꯣ
ꯑꯗꯨꯅ ꯄꯥꯔꯅꯦ ꯍꯥꯟꯗꯥꯛ ꯄ꯭ꯂꯦꯌꯔ ꯇꯧꯗ꯭ꯔꯗꯤ ꯕꯦꯠꯂꯔ ꯆꯥꯔꯒ ꯋꯥꯟ ꯏꯌꯥꯔ ꯃꯥꯡꯍꯟꯗꯣꯏꯅꯦꯕ ꯑꯩꯁꯦ
ꯑꯠꯆꯥ ꯑꯠꯆꯥ ꯅꯣꯏꯁꯨ ꯑꯗꯨꯃꯥꯏꯅ ꯇꯧꯕ꯭ꯔꯥ
ꯍꯣꯏ
ꯍꯟꯗꯛ ꯊꯥꯔꯠ ꯏꯌꯥꯔꯒꯤ ꯏꯌꯔ ꯂꯣꯏꯅꯃꯛ ꯇꯧꯗ꯭ꯔꯗꯤ ꯐꯣꯔꯠ ꯀꯥꯍꯟꯗꯕ꯭ꯔꯥ
ꯅꯠꯇꯦ ꯑꯩ ꯍꯧꯖꯤꯛꯁꯦ ꯐꯔꯁꯤ ꯂꯩꯔꯤꯕ
ꯎꯝ ꯅꯠꯇꯕ ꯑꯩꯈꯣꯏ ꯅꯔꯁꯤꯡꯒꯤꯗꯤ ꯌꯥꯗꯦꯕ ꯑꯩꯈꯣꯏ ꯅꯔꯁꯤꯡꯁꯨ ꯐꯣꯔꯌꯔꯅꯦꯕꯀꯣ
ꯑꯥ
ꯅꯪꯅ ꯐꯔꯁ ꯌꯔꯦꯀꯦꯟ ꯌꯔ ꯊꯥꯔꯠ ꯏꯌꯔꯒꯤ ꯕꯦꯛ ꯂꯩꯔꯒ ꯐꯣꯔꯠ ꯊꯕ ꯌꯥꯗꯦ ꯑꯩꯈꯣꯏꯗꯤ ꯐꯔꯁꯔꯦꯀꯦꯟ ꯏꯌꯔ ꯊꯥꯔꯠ ꯌꯔꯗꯤ ꯊꯥꯕ ꯌꯥꯏꯕꯀꯣ ꯑꯗꯨꯕꯨ ꯅꯪꯅ ꯐꯣꯔꯠ ꯏꯌꯥꯔ ꯊꯥꯔꯠ ꯏꯌꯥꯔꯗ ꯊꯥꯔꯗ ꯏꯌꯥꯔ ꯐꯥꯎ ꯕꯦꯛ ꯂꯩꯔꯗꯤ ꯅꯪꯉꯣꯟꯗ ꯐꯣꯔꯠ ꯏꯔ ꯍꯣꯏ ꯀꯣꯂꯦꯖꯄꯨꯗꯤ ꯆꯠꯍꯟꯒꯅꯤꯉ ꯑꯩꯈꯣꯏ ꯀꯣꯂꯦꯖꯅꯤꯅꯀꯣ ꯑꯗꯨꯁꯨ ꯅꯪꯉꯣꯟꯗ ꯌꯨꯅꯤꯚꯔꯁꯤꯇꯤꯅ ꯑꯦꯛꯖꯥꯝ ꯊꯥꯍꯟꯂꯦꯕ
ꯍꯣꯏ ꯆꯞ ꯃꯥꯟꯅꯩ
ꯅꯣꯏ ꯅꯣꯏꯁꯨ ꯑꯗꯨꯃꯥꯏꯅ ꯑꯣꯏꯕꯅꯦꯕꯀꯣ
ꯍꯣꯏ ꯍꯣꯏ
ꯃꯥꯡ ꯆ ꯃꯥ ꯍꯜꯄꯥ ꯇꯥꯔꯅꯤ ꯈꯔ ꯄꯥꯔꯣ
ꯑ ꯍꯣꯏ ꯑꯗꯨꯃꯥꯏꯅ ꯇꯧꯕꯅꯦꯕ ꯑꯩꯈꯣꯏꯅ ꯑꯣꯠꯇ ꯁꯥꯕ ꯑꯣ ꯑꯣꯠꯇ ꯁꯥꯕ ꯍ ꯅꯪ ꯂꯣꯏ
ꯍꯣꯏ ꯂꯣꯏ ꯆꯠꯈ꯭ꯔꯒ ꯑꯩꯈꯣꯏ ꯂꯩꯍꯧꯒꯗ꯭ꯔꯥ ꯀꯥꯏꯅ ꯀꯣ
ꯍꯣꯏ ꯍꯣꯏ
ꯃꯤꯅꯗꯤ ꯌꯥꯝ ꯂꯥꯏꯅ ꯈꯟꯕꯅꯦꯕ ꯅꯔꯁꯀꯁꯦ ꯑ ꯁꯦ ꯍꯥꯏꯗꯅꯣ ꯌꯥꯝ ꯂꯥꯏꯅ ꯑꯗꯣ ꯇꯥꯝꯕꯁꯤꯡꯅꯗꯤ ꯌꯥꯝ ꯋꯥꯕ
ꯍꯣꯏ
ꯄꯔꯇꯤꯀꯜꯒꯤ ꯀ꯭ꯂꯤꯅꯤꯀꯦꯜꯒꯤ ꯃꯌꯥꯝ ꯂꯩꯕꯅꯦꯕ ꯃꯅꯨꯡꯗ
ꯎꯝ
ꯅꯣꯏꯒꯤꯁꯨ ꯃꯌꯥꯝ ꯂꯩꯔꯝꯗꯣꯏꯅꯦ ꯏꯕ ꯈꯣꯠꯄ ꯑꯦꯁꯥꯏꯟꯃꯦꯟ ꯗꯤꯁ ꯑꯦꯟ ꯗꯦꯠ ꯃꯌꯥꯝ ꯂꯩꯔꯝꯅꯤ ꯅꯣꯏꯒꯤꯁꯨ
ꯑꯁ ꯌꯥꯝꯃꯤ ꯑꯗꯨꯒꯤ ꯄꯥꯅꯤꯡꯉꯥꯏ ꯃꯇꯝꯗꯁꯨ ꯑꯗꯨ ꯊꯕꯛ ꯄꯥꯅꯤꯉꯥꯏ ꯃꯇꯝꯁꯨ ꯈꯥꯏꯗꯣꯛꯄꯗꯣ ꯌꯥꯝ ꯋꯥꯕꯦ ꯍꯥꯏꯇꯥꯔꯦ ꯄꯨꯡ ꯅꯥꯏꯗꯒꯤ ꯄꯨꯡ ꯃꯉꯥ ꯇꯔꯨꯛ ꯑꯗꯨꯋꯥꯏꯗ ꯍꯜꯂꯛꯀꯅꯤ ꯑꯗꯨꯗ ꯏꯅꯤꯡꯉꯥꯏ ꯂꯩꯔꯦ ꯋꯥꯔꯅꯤ ꯇꯨꯝꯅꯤꯡꯈ꯭ꯔꯅꯤ ꯄꯥꯕ ꯍꯥꯏꯕꯁꯦ ꯑꯦꯛꯖꯥꯝ ꯃꯇꯝ ꯑꯃ ꯈꯛꯇꯪꯅꯤ ꯄꯥꯁꯦ ꯂꯩꯔꯤꯛ
ꯑꯁ ꯃꯥꯟꯅꯩꯌꯦ ꯑꯩꯈꯣꯏꯁꯨ ꯑꯦꯛꯖꯥꯝ ꯃꯇꯝ ꯑꯦꯛꯖꯥꯝ ꯊꯥꯅꯤ ꯍꯥꯏꯕ ꯊꯥꯗꯤꯀꯣ
ꯍ
ꯍꯦꯛꯇ ꯂꯥꯏꯗꯦ ꯄꯥꯕꯤꯁꯦ
ꯑꯦꯛꯖꯥꯝꯗꯣ ꯏꯁꯇ꯭ꯔꯤꯛ ꯑꯣꯏꯗꯔꯗꯤ ꯈꯤꯇꯪ ꯅꯨꯡꯉꯥꯏꯕ ꯑꯦꯛꯖꯥꯝꯗꯁꯨ ꯑꯗꯨꯝ ꯏꯁꯇ꯭ꯔꯤꯛ ꯑꯣꯏꯁꯤꯟꯕ ꯑꯗꯨꯗꯒꯤꯗꯤ ꯑ ꯃꯊꯥ ꯁꯥꯕꯁꯤꯗꯤ
ꯑꯩꯈꯣꯏꯁꯨ ꯑꯦꯛꯖꯥꯝꯗꯤ ꯅꯣꯏꯁꯨ ꯌꯨꯅꯤꯚꯔꯁꯤꯇꯤꯗ ꯆꯠꯂꯝꯅꯤꯅ
ꯑꯦꯛꯖꯥꯝꯁꯤꯗꯤ ꯑꯩꯈꯣꯏꯗꯤ ꯀꯣꯂꯦꯖ ꯑꯗꯨꯝ ꯊꯥꯏ ꯌꯨꯅꯤꯚꯔꯁꯤꯇꯤꯅ ꯑꯩꯈꯣꯏꯁꯦ
ꯑꯩꯈꯣꯏꯗꯤ ꯀꯣꯂꯦꯖ ꯌꯨꯅꯤꯚꯔꯁꯤꯇꯤꯗ ꯊꯥꯏꯌꯦ ꯑꯦꯛꯖꯥꯝ ꯊꯥꯕꯗꯤ
ꯑꯩꯈꯣꯏꯗꯤ ꯍꯈꯣꯏ ꯀꯣꯂꯦꯖ ꯃꯅꯨꯡꯗ ꯊꯥꯏꯔꯗꯤ ꯑꯩꯈꯣꯏꯗꯤ ꯑꯇꯣꯞꯄꯗ ꯑꯦꯐ꯭ꯂꯦꯠ ꯇꯧꯗꯕ ꯑꯩꯈꯣꯏ ꯌꯨꯅꯤꯚꯔꯁꯤꯇꯤꯗꯤ ꯑꯂꯥꯛ ꯑꯣꯏꯌꯦꯕ
ꯑꯣ ꯑꯩꯈꯣꯏꯗꯤꯅꯦ ꯑꯩꯈꯣꯏꯗꯤ ꯇꯧꯋꯦ ꯂꯣꯏꯅꯃꯛ ꯎꯝ ꯀꯣꯂꯦꯖꯄꯨꯗꯤ ꯂꯣꯏ ꯈꯦꯠꯅꯩ ꯑꯗꯨꯕꯨ ꯑꯦꯛꯖꯥꯝ ꯊꯥꯕꯨꯗꯤ ꯌꯨꯅꯤꯚꯔꯁꯤꯇꯤꯅ ꯀꯟꯗꯛ ꯂꯣꯏ ꯇꯧꯈ꯭ꯔꯛꯀꯅꯤꯕ
ꯍꯣꯏ ꯈꯪꯉꯦ
ꯀꯣꯂꯦꯖꯇ ꯊꯥꯔꯗꯤ ꯈꯔ ꯀꯩꯅꯣ ꯇꯧ ꯌꯥꯗ꯭ꯔꯣ
ꯀꯣꯂꯦꯖꯇ ꯊꯥꯁꯤꯅ ꯈꯤꯇꯪ ꯅꯨꯡꯁꯤꯟꯕ ꯍꯥꯏꯕ ꯇꯥꯔꯅꯦ ꯃꯣꯏ ꯃꯣꯏ ꯏꯁꯇꯨꯗꯦꯟ ꯉꯥꯛꯇ ꯈꯤꯇꯪ ꯑꯣꯏꯕꯅꯤꯅ ꯍꯩꯔꯒ ꯊꯣꯛꯈꯤꯕꯗꯣ ꯄꯥꯝꯕꯅꯤꯅ ꯑꯗꯨꯝ ꯃꯣꯏꯁꯨ ꯏꯁꯇ꯭ꯔꯤꯛ ꯑꯣꯏꯁꯤꯟꯂꯣꯏ ꯍꯥꯏꯕ ꯇꯥꯔꯦ
ꯍꯣꯏ ꯑꯗꯣ ꯅꯪ ꯍꯟꯗꯛꯇꯤ ꯅꯣꯏꯗꯤ ꯊꯥꯔꯠꯔꯅꯤꯅ ꯈꯔ ꯌꯦꯡꯕꯤꯔꯛꯀꯅꯤꯗ ꯀꯣꯂꯦꯖ ꯑꯣꯏꯔꯗꯤ ꯌꯨꯅꯤꯚꯔꯁꯤꯇꯤ ꯑꯣꯏꯔꯗꯤ ꯎꯄꯥꯏ ꯂꯩꯇꯦ ꯅꯪꯉꯣꯟꯗ ꯁꯃꯗꯤ ꯊꯥꯔꯤꯔꯅꯦ ꯊꯣꯛꯇꯕ ꯌꯥꯔꯣꯏ ꯍꯥꯏꯁꯨ ꯎꯄꯥꯏ ꯂꯩꯇꯦꯕ
ꯑ
ꯀꯣꯂꯦꯖ ꯑꯣꯏꯔꯛꯄꯅꯤꯅ ꯑꯗꯨꯕꯨ ꯅꯪ ꯀꯣꯂꯦꯖ ꯑꯣꯏꯔꯛꯄꯅꯦ ꯌꯨꯅꯤꯚꯔꯁꯤ ꯁꯤ ꯑꯣꯏꯝꯅ ꯀꯣꯂꯦꯖꯅꯤꯅ ꯅꯪ ꯈꯔ ꯆꯥꯟꯁ ꯂꯩ
ꯍꯣꯏ ꯑꯗꯨ ꯑꯗꯨꯒ ꯑꯩꯈꯣꯏ ꯁꯤꯅꯤꯌꯔꯁꯦ ꯕꯦꯒꯌꯔ ꯆꯥꯔꯒ ꯂꯩꯕꯔꯤꯁꯦ ꯃꯥ ꯄꯦꯄꯔ ꯑꯃꯈꯛꯇꯪꯅꯦꯕ ꯆꯍꯤ ꯑꯍꯨꯝ ꯃꯥꯡꯍꯟꯕꯅꯤꯅꯦ ꯄꯦꯄꯔ ꯑꯃꯈꯛꯇꯪ ꯀ꯭ꯂꯤꯌꯥꯔ ꯇꯧꯕ ꯉꯝꯗꯕꯒꯤ ꯑꯃꯨꯛꯇꯔꯥꯏꯇꯥꯔꯦ
ꯑꯗꯨꯗꯤ ꯑꯣꯖꯥ ꯀꯣꯏꯁꯨ ꯐ